ꯁꯤꯕ‌ꯣ ꯅꯨꯡꯁꯤꯕꯤ ꯅꯠꯇ꯭ꯔꯣ
ꯅꯪꯗꯣ ꯅꯪꯗꯣ
ꯅꯪꯗ‌ꯣ ꯅꯪꯗ‌ꯣ ꯀ꯭ꯔꯤꯔꯥ ꯑꯩꯅ ꯑꯩꯅ ꯅꯪꯉꯣꯟꯗ ꯇꯦꯛ ꯇꯧꯔꯛ ꯑꯃꯨꯛ ꯇꯧꯔꯛꯄ ꯌꯥꯏ ꯍꯥꯏꯔꯒ ꯇꯧꯔꯛꯇ꯭ꯔꯒ ꯅꯪꯅ ꯇꯣꯞꯄꯤꯛ ꯑꯃ ꯆꯠꯈ꯭ꯔꯒ ꯑꯩꯅ ꯑꯩꯕꯨ ꯇꯧꯅꯤꯡ
ꯑꯩ ꯎꯗꯕ ꯂꯩ
ꯑꯗꯨꯅꯦ ꯅꯨꯃꯤꯠꯇꯣ ꯅꯪ ꯅꯨꯃꯤꯠꯇꯣ
ꯅꯨ ꯅꯨꯄꯥ ꯑꯃꯗꯣ ꯅꯪ ꯅꯪ ꯐꯤ ꯐꯤꯗꯣ ꯌꯥꯗ‌ꯦ ꯏꯕꯥꯅꯤ ꯀꯔꯤꯒꯤꯔ ꯈꯪꯗ‌ꯦ
ꯈꯪꯗ‌ꯦ ꯀꯔꯤꯒꯤꯔꯥ ꯑꯁꯤ ꯁꯥꯔꯚꯔꯁꯦ ꯌꯥꯝ ꯁꯚꯔꯅꯤ ꯌꯥꯗꯕꯅꯤ ꯍꯥꯏꯕꯗꯤ ꯃꯤ ꯌꯥꯝ ꯄꯥꯏꯕꯒꯤꯀꯣ ꯑꯗꯨꯒꯤ ꯁꯥꯔꯕꯔ ꯑꯩꯒꯤꯁꯨ ꯉꯔꯥꯡ ꯑꯗꯨꯃꯥꯏ
ꯎꯝ
ꯀꯔ ꯀꯔꯤ ꯇꯧꯔꯤꯅꯣ
ꯑꯗꯨꯝ ꯑꯩꯈꯣꯏ ꯌꯨꯝꯗꯤ ꯔꯦꯟꯠ ꯑꯍꯣꯡꯕ ꯂꯩꯕꯅꯤꯅ ꯑꯩꯈꯣꯏꯁꯨ ꯁꯥꯔꯦ ꯑꯗꯨꯒꯤ ꯕ꯭ꯔꯦꯟꯗꯦꯗꯀꯤ ꯔꯦꯟꯗ ꯏꯪ ꯏꯪꯕ ꯃꯐꯝꯗ ꯂꯩꯌꯦ ꯏꯕꯥꯅꯤ ꯍꯥꯟꯅ ꯂꯩꯕ ꯃꯇꯝꯗꯣ
ꯅꯣꯏꯗ ꯇꯤꯁꯟ ꯑꯃ ꯂꯩꯕꯗꯣ
ꯍꯥꯥ
ꯕ꯭ꯌꯨꯇꯤꯁꯤꯌꯥꯟ ꯑꯃ ꯂꯩꯕꯗꯣ ꯅꯣꯏ ꯃꯔꯣꯛ ꯑꯥ ꯗꯣ ꯅꯨꯄꯥꯅꯤꯀꯣ
ꯍ‌ꯣꯃ‌ꯣꯅꯤ ꯍꯥꯏ
ꯃꯥ ꯇꯝꯕ꯭ꯔꯥ
ꯑꯣ ꯍꯣꯏ ꯇꯝꯕꯅꯦ ꯀ꯭ꯂꯥꯁ ꯇꯝꯕꯅꯦ ꯑꯗꯣ ꯃꯥꯅ ꯄ꯭ꯔꯦꯛꯇꯤꯀꯦꯜ ꯑꯗꯨꯝ ꯀ꯭ꯂꯥꯁ ꯆꯠꯄꯅꯦ ꯄ꯭ꯔꯦꯛꯇꯤꯀꯦꯜꯒꯤ ꯑꯗꯨꯝ ꯃꯤꯅ ꯀ꯭ꯂꯥꯁꯇ ꯃꯤ ꯃꯣꯏ ꯑꯣꯖꯥꯅ ꯇꯝꯕꯤꯕꯗꯣ ꯑꯃꯨꯛ ꯌꯨꯝ ꯍꯜꯂꯛꯒ ꯑꯩꯒꯤ ꯃꯥꯏꯗ ꯑꯗꯨꯝ ꯄ꯭ꯔꯦꯛꯇꯤꯁ ꯇꯧꯕ
ꯑ ꯑꯩꯁꯨ ꯇꯧꯅꯤꯡꯉꯦ
ꯑꯗꯨꯅꯤ ꯅꯍꯥꯟ ꯐ‌ꯦꯁꯤꯌ‌ꯦꯜꯁꯨ ꯇꯧꯕꯤꯌ‌ꯦ ꯑꯔꯦꯟ ꯇꯣꯉꯥꯜꯂꯦꯗ ꯔꯦꯟꯗꯤ ꯆꯞ ꯃꯅꯥꯏ ꯗ‌ꯣ ꯔꯨꯝꯗꯤ ꯇꯣꯉꯥꯟꯕꯀ‌ꯣ ꯗꯨꯒꯤ ꯕꯤꯅꯥꯂꯤꯎꯒꯤ
ꯂꯩꯔꯗꯤ ꯐꯒꯗꯕ
ꯑꯗꯨꯅꯦ ꯅꯨꯄꯤ ꯑꯃꯒꯤ ꯃꯥꯏꯗ ꯇ꯭ꯔꯥꯏ ꯇꯧꯕ ꯀꯣ ꯅꯣꯁꯣꯞꯇ‌ꯣ ꯃꯥ ꯃꯥꯟ ꯃꯥꯒꯤ ꯃꯥꯏꯗ ꯇ꯭ꯔꯥꯏ ꯇꯧꯔꯒ ꯄꯤꯝꯄꯜꯁꯒꯨꯝꯕ ꯊꯣꯛ ꯄ ꯑꯗꯨꯒꯤ ꯑꯩꯒꯤ ꯃꯥꯏꯗꯗꯤ ꯇꯧ ꯑꯗꯨ ꯇꯩꯔꯁꯨ ꯀꯔꯤꯁꯨ ꯇꯧꯗ‌ꯦꯕ ꯑꯗꯨꯒꯤ
ꯎꯝ
ꯑꯗꯨꯒ ꯑꯩꯒꯤ ꯃꯥꯏꯗꯩ ꯄꯤꯕꯜꯁꯨ ꯊꯣꯛꯇꯦ ꯑꯗꯨꯒꯤ ꯅꯪꯒꯤ ꯃꯥꯏꯁꯦ ꯏꯁꯄꯣꯟ ꯆꯨꯝꯔꯒ ꯗꯤꯁꯨ ꯄꯤꯝꯄꯜꯁꯨ ꯂꯩꯇꯦ ꯑꯗꯨꯗꯤ ꯀꯦꯝꯕ ꯅꯨꯡꯉꯥꯏ ꯍꯥꯏꯅ ꯉꯔꯥꯡꯗꯁꯨ ꯑꯃꯨꯛ ꯂꯥꯛꯄꯅꯦꯕ
ꯑꯩꯁꯨ ꯆꯪꯗ꯭ꯔꯤꯉꯩꯗ ꯊꯣꯛꯂꯛꯀꯦ
ꯊꯣꯛꯂꯛꯑꯣ ꯊꯣꯛꯂꯛꯑꯣ ꯃꯥ ꯀ꯭ꯂꯥꯁ ꯁꯪ ꯁꯪꯕꯗ ꯑꯗꯨꯝ ꯇꯧꯔꯒ ꯀꯦꯕꯅꯦ ꯃꯥꯅ ꯁꯪꯒꯔꯤ ꯄꯥꯏ ꯂ ꯅꯍꯥꯟꯗꯣ ꯅꯍꯥꯟꯗꯣ ꯑꯩꯒꯤ ꯃꯥꯏꯗ ꯐꯤꯁꯦꯜ ꯇꯧꯕꯅꯦ ꯂꯨꯄꯥ ꯇꯨ ꯐꯤꯐꯇꯤ ꯄꯤꯔꯒ
ꯑꯩꯗꯤ ꯐꯦꯁꯤꯜꯒꯨꯝꯕꯗꯤ ꯄꯥꯝꯗꯦꯗ ꯑꯗꯨꯕꯨ ꯁꯨꯝ ꯁꯨꯝꯅ ꯁꯨꯝ ꯃꯥ ꯄ꯭ꯔꯦꯛꯇꯤꯁ ꯇꯧꯕ ꯒꯨꯝꯕꯗꯣ ꯑꯗꯣ ꯏꯟꯇꯔꯦꯁꯀꯤ ꯂꯤꯞꯇꯤꯛꯒꯨꯝꯕ ꯀꯖꯔꯒꯨꯝꯕ ꯌꯦꯛꯄꯗꯣ
ꯃꯔꯛ ꯃꯔꯛꯇꯅꯤ ꯃꯥꯅ ꯇꯧꯕ ꯅꯨꯡꯇꯤꯒꯤ ꯇꯧꯗꯦꯕꯒꯣ ꯑꯗꯨꯒꯤ
ꯎꯝ
ꯑꯩꯒꯤ ꯃꯥꯏ ꯐꯦꯁꯦꯜ ꯇꯧꯕ ꯑꯗꯨꯒꯤ ꯋꯥꯏ ꯍꯦꯠꯁꯀꯨꯝꯕꯗꯨ ꯂꯣꯏꯅꯥ ꯂꯧꯊꯣꯛꯄ ꯕꯔꯦꯛ ꯍꯦꯠ ꯒꯨꯝꯕꯗꯣ
ꯑꯝ
ꯑꯗꯨꯅꯦ ꯑꯥ ꯅꯨꯡꯁꯥꯁꯦ ꯒꯌ꯭ꯥꯟ ꯃꯦꯟ ꯇꯥꯗꯦꯅꯦ ꯁꯥꯕ꯭ꯔꯥ ꯁꯥꯗꯕ꯭ꯔꯥ ꯗꯤ ꯈꯪꯗꯦ ꯀꯥꯅꯥ ꯀꯥꯅꯥ ꯂꯩꯕꯔꯥ ꯅꯪꯗꯤ ꯁꯥ ꯁꯥꯕꯒꯤ ꯑꯩ ꯌꯨꯝꯗ ꯂꯩꯕ ꯌꯥꯗꯕꯒꯤ ꯀꯣꯏꯕ ꯆꯠꯂꯤꯅꯦ ꯀꯣꯏ ꯌꯦꯔꯝ ꯀꯣꯏ
ꯑꯩꯗꯤ ꯏꯅꯥꯎꯄꯤ ꯂꯩꯌꯦ ꯏꯆꯦ ꯂꯩꯌꯦ
ꯎ ꯑꯣ ꯏ ꯎꯝ
ꯏꯉꯦ ꯑꯩꯈꯣꯏ ꯀꯥꯗꯤ ꯏꯉꯦ
ꯑꯦꯁꯤ ꯄꯥꯝꯕ꯭ꯔꯣ ꯍꯥꯏꯁꯤꯕꯣ ꯅꯪ ꯕ꯭ꯔꯗꯔ ꯅꯪꯒꯤ ꯕ꯭ꯔꯗꯔ ꯐꯣꯟ ꯃꯥꯡꯕꯗꯣ ꯑꯃꯨꯛ ꯐꯪꯈ꯭ꯔꯕ꯭ꯔꯥ
ꯐꯪꯗ꯭ꯔꯦ
ꯅꯪ ꯈꯪꯕ꯭ꯔꯥ ꯃꯥꯡꯕꯗꯣ
ꯈꯪꯉꯦꯅ ꯈꯣꯢ ꯑꯩꯈꯣꯏ ꯃꯔꯨꯞꯒꯤ ꯃꯣꯏ ꯃꯣꯏ ꯑꯩꯈꯣꯏ ꯃꯔꯨꯞ ꯑꯃꯁꯨ ꯂꯥꯛꯑꯦ ꯃꯣꯏ ꯐꯣꯟ ꯃꯥꯡꯕ ꯅꯨꯃꯤꯠ ꯅꯨꯡꯁꯤꯗ ꯑꯗꯨꯒꯤ ꯄꯨꯂꯤꯁꯇ ꯀꯔꯤꯅꯣ ꯇ꯭ꯔꯦꯛ ꯇꯧꯒꯦꯅ ꯆꯠꯄꯅꯦ ꯑꯗꯨ ꯀꯃꯥꯏꯅ ꯐꯪꯗꯕ꯭ꯔꯥ ꯀꯣ
ꯇꯧꯗꯕ ꯃꯥꯜꯂꯦ ꯄꯨꯂꯤꯁꯁꯤꯡꯁꯨ ꯑꯗꯣ ꯃꯊꯟꯇꯔꯥ ꯅꯠꯇ꯭ꯔꯒ ꯃꯨꯃꯥꯟꯅꯕꯁꯨ ꯃꯥꯡꯕ꯭ꯔꯥ
ꯃꯃꯥꯟꯅꯕꯒꯤꯁꯨ ꯃꯥꯡꯕꯅꯦ ꯐꯣꯟ ꯐꯣꯟ ꯑꯅꯤꯅꯦ ꯃꯥꯡꯕ ꯑꯗꯨꯁꯨ ꯎꯝ ꯑꯥꯏꯐꯣꯟ ꯐꯤꯐꯇꯤꯟꯅꯦ ꯍꯥꯏꯑꯦꯒꯣ
ꯎꯝ ꯑꯗꯨꯒ ꯄꯔꯁꯁꯨ ꯃꯥꯡꯈ꯭ꯔꯦ ꯄꯩꯁꯥꯁꯨ ꯑꯗꯨꯒ ꯃꯥꯒꯤ ꯑꯗꯥꯔ ꯀꯥꯔꯗ ꯄꯥꯟ ꯀꯥꯔꯗ ꯑꯦ ꯇꯤ ꯑꯦꯝ ꯂꯣꯏ ꯃꯥꯡꯈ꯭ꯔꯦ ꯒꯔꯤ ꯆꯥꯕꯤꯐꯥꯎ ꯕꯦꯛ ꯃꯅꯨꯡꯗꯨꯗ ꯊꯝꯕꯅꯦ ꯍꯥꯏꯌꯦꯕ ꯑꯗꯨ ꯕꯦꯒꯇꯣ ꯂꯣꯏ ꯂꯧꯈ꯭ꯔꯒ ꯆꯠꯄ ꯃꯥꯜꯂꯦ
ꯎꯝ
ꯑꯗꯨ ꯉꯛꯑꯦ ꯍꯥꯏꯕꯅꯤ ꯁꯪꯉꯒ ꯂꯩꯇꯕ꯭ꯔꯥ ꯍꯥꯏꯕꯅꯤ ꯃꯣꯏꯁꯨ
ꯑꯗꯨꯗꯤ ꯕꯣꯜ ꯁꯅꯕꯅꯦ ꯑꯩꯈꯣꯏ ꯗꯤ ꯑꯦꯝ ꯀꯣꯂꯦꯖꯀꯤ ꯒ꯭ꯔꯥꯎꯟꯗ ꯁꯅꯕꯅꯦ ꯑꯗꯨ ꯑꯗꯨꯗꯤ ꯑꯗꯨꯝ ꯄꯥꯛ ꯃꯥꯡꯗꯦꯅ
ꯍꯣꯏ ꯑꯩꯈꯣꯏꯗꯤ ꯑꯗꯨꯝ ꯈꯜꯂꯦꯀꯣ
ꯎꯝ ꯀꯣꯂꯦꯁ ꯒꯔꯥꯎꯗ ꯁꯅꯥꯕꯗꯤ
ꯃꯣꯏꯁꯨ ꯄꯥꯡꯕꯅꯤꯗ ꯃꯤ ꯕꯣꯜ ꯁꯅꯥꯅꯁꯨ ꯃꯣꯏꯒꯤ ꯕꯦꯒꯇꯣ ꯑꯗꯨꯝ ꯌꯦꯡꯕ ꯌꯥꯔꯅꯦ
ꯃꯥꯗꯣ ꯃꯥꯒꯤ ꯐ꯭ꯔꯦꯟꯁꯤꯡꯗꯨꯁꯨ ꯅꯪ ꯈꯪꯕ ꯃꯥꯜꯂꯦ ꯂꯣꯏꯅ
ꯎꯝ ꯈꯪꯉꯦ ꯃꯣꯏ ꯁꯥꯟꯅꯃꯤꯟꯅꯕꯁꯨ ꯐꯣꯟ ꯃꯥꯡꯕ ꯅꯨꯃꯤꯠꯇꯨ ꯂꯥꯛꯑꯦꯕ ꯑꯁꯤꯗ
ꯎꯝ
ꯐꯣꯟ ꯃꯥꯡꯉꯦ ꯍꯥꯏꯅ ꯂꯥꯛꯄꯅꯤꯗ ꯃꯣꯏꯗꯣ ꯑꯗꯨꯒꯤ ꯄꯣꯂꯤꯁ ꯇ ꯌꯦꯡꯒꯦ ꯍꯥꯏꯅ ꯃꯣꯏꯗ ꯆꯠꯈꯤꯕꯅꯦ
ꯎꯝ
ꯒꯥꯟꯒꯤ ꯃꯃꯥꯗꯣ ꯄꯨꯂꯤꯁꯅꯤꯗꯅ
ꯍꯣꯏ
ꯑꯗꯨ ꯃꯣꯏ ꯃꯃꯥ ꯉꯥꯟꯒꯤ ꯃꯅꯥꯎ ꯅꯨꯄꯥꯒꯤ ꯐꯣꯟꯁꯨ ꯃꯥꯡꯉꯦ ꯍꯥꯏꯌꯦ ꯑꯥꯏꯐꯣꯟꯗꯣ
ꯑꯣ ꯃꯃꯤꯡ ꯀꯔꯤ ꯀꯧꯕ꯭ꯔꯥ
ꯒꯥꯏꯉꯥꯝ
ꯑꯣ ꯑꯣ
ꯃꯥꯡꯉꯦ ꯍꯥꯏ ꯑꯗꯣ ꯃꯣꯏꯗꯤ ꯃꯃꯥꯗꯤ ꯄꯨꯂꯤꯁꯅ ꯑꯗꯨꯝ ꯇ꯭ꯔꯦꯛ ꯇꯧꯕꯗ ꯑꯗꯨꯝ ꯐꯪꯉꯦ ꯍꯥꯏꯌꯦ ꯑꯗꯨꯒꯤ ꯃꯣꯏꯁꯨ ꯐꯪꯒꯦꯔꯥ ꯍꯥꯏꯅ ꯍꯣꯞꯇꯣ ꯂꯩꯔꯒ ꯑꯗꯨꯗ ꯆꯠꯄ ꯃꯥꯜꯂꯦ
ꯍꯣꯏ ꯑꯗꯣ ꯍꯥꯏꯗꯤ ꯄꯩꯁꯥꯁꯨ ꯂꯩꯇꯕꯒꯤ ꯃꯥꯗꯣ ꯍꯥꯏꯗꯣꯛꯄꯗꯣ ꯀꯤꯔꯦꯕ ꯌꯨꯝꯗ ꯄꯩꯁꯥ ꯅꯤꯕꯗꯣ ꯍꯥꯏꯗꯤ ꯇꯥꯡꯅ ꯂꯩꯔꯒ ꯃꯥꯡꯍꯟꯕꯗꯣ ꯑꯗꯨꯒꯤ ꯃꯥꯁꯨ ꯄꯩꯁꯥꯁꯨ ꯅꯤꯗ꯭ꯔꯕ ꯏꯃꯥꯅꯁꯨ ꯑꯣꯏꯁꯅꯨ ꯃꯥ ꯊꯣꯛꯄ ꯇꯧꯁꯅꯨ ꯃꯥꯁꯨ ꯅꯨꯄꯥꯅꯤꯅ ꯍꯥꯏꯅ ꯊꯝꯕꯤꯕ ꯃꯥꯜꯂꯦ ꯑꯗꯨꯒ ꯄꯨꯂꯤꯁꯁꯤꯡꯗ ꯄꯩꯁꯥ ꯄꯤꯗꯕꯒꯤ ꯑꯗꯨꯝ ꯇ꯭ꯔꯦꯛꯁꯨ ꯇꯧꯗꯕ ꯃꯥꯜꯂꯤ ꯇꯧꯗꯤ ꯇꯧꯒꯅꯤ ꯇꯧꯒꯅꯤ ꯍꯥꯏꯔꯒ ꯀꯣ
ꯎꯝ ꯄꯩꯁꯥ ꯄꯤꯔꯒ ꯑꯗꯨꯝ ꯇ꯭ꯔꯦꯛ ꯇꯧꯕ ꯌꯥꯏꯅ
ꯑꯅꯧꯕ ꯁꯦꯜ ꯄꯥꯏꯈ꯭ꯔꯦꯗ ꯏꯆꯦ ꯐꯣꯔꯦꯟꯗ ꯂꯩꯕꯗꯣ ꯃꯥ ꯃꯆꯦꯗꯣ ꯃꯥꯒꯤ ꯑ ꯊꯣꯛꯂꯛꯄꯗ ꯃꯥꯒꯤ ꯃꯥꯅ ꯄꯥꯏꯕ ꯐꯣꯟꯗꯨ ꯃꯥ ꯄꯤꯔꯒ ꯃꯥ ꯑꯥꯏ ꯐꯣꯟꯗ ꯑꯅꯧꯕ ꯑꯃꯨꯛ ꯂꯧꯈ꯭ꯔꯦ
ꯑꯣ ꯑꯥꯏ ꯐꯣꯟ ꯀꯔꯤ ꯃꯣꯗꯦꯜ ꯄꯥꯏꯕ꯭ꯔꯥ ꯃꯥ
ꯗꯦ ꯃꯥꯗꯤ ꯁꯤꯡꯒꯥꯄꯨꯔꯗꯒꯤ ꯂꯩꯔꯒ ꯊꯣꯛꯂꯛꯄꯅꯦ ꯈꯪꯗꯦ
ꯏꯁ ꯀꯔꯤ ꯐꯣꯟꯗ
ꯑꯥꯏ ꯐꯣꯟꯅꯤ ꯑꯗꯨꯕꯨ ꯀꯌꯥꯔ ꯈꯪꯗꯦ ꯀꯌꯥ ꯂꯥꯛ ꯑꯃꯗꯤ ꯍꯦꯜꯂ ꯌꯧꯕ꯭ꯔꯥ ꯈꯪꯗꯦ
ꯑꯝ ꯎꯝ ꯑꯗꯨꯗꯤ ꯃꯥ ꯃꯔꯥꯏ ꯃꯔꯥꯏꯕꯛ ꯃꯔꯥꯏꯕꯛ ꯌꯥꯝ ꯐꯩꯌꯦꯅ
ꯅꯠꯇꯦ ꯑꯅꯧꯕ ꯂꯧꯕꯗꯤ ꯏꯆꯦ ꯃꯥꯒꯤꯅꯦ ꯑꯗꯨ ꯃꯥꯒꯤ
ꯑꯣ ꯑꯣ ꯂꯥꯛ ꯑꯃ ꯍꯦꯜꯂꯗꯤ ꯑꯥꯏ ꯐꯣꯟ ꯁꯚꯦꯟꯇꯤꯟ ꯄ꯭ꯔꯣꯗꯣ ꯑꯣꯏꯔꯝꯅꯤ ꯁꯚꯦꯟꯇꯤꯟ ꯄ꯭ꯔꯣ ꯃꯦꯛꯁꯇ ꯑꯗꯨꯈꯛ ꯇꯅꯤꯅ ꯍꯟꯗꯛ ꯑꯥꯏ ꯐꯣꯟ ꯃꯃꯜꯁꯨ ꯇꯥꯈꯔꯦꯕ ꯂꯥꯛ ꯑꯃ ꯍꯦꯟꯕꯕꯨ ꯁꯚꯦꯟꯇꯤꯟ ꯄ꯭ꯔꯣ ꯃꯦꯛꯁ ꯈꯛꯇꯅꯦ ꯋꯥꯟ ꯄꯣꯏꯟ ꯐꯥꯏꯚ ꯂꯥꯛꯄ꯭ꯔꯥ ꯑꯗꯨꯒꯤ ꯐꯪꯕꯅꯤ ꯑꯗꯨ ꯐꯣꯟꯗꯣ ꯑꯗꯨꯒꯤꯗ ꯁꯕꯦꯟꯇꯤꯟ ꯄ꯭ꯔꯣꯗꯣ ꯑꯣꯏꯔꯝꯒꯅꯤ
ꯑꯗꯣ ꯏꯆꯦꯗꯣ ꯑꯅꯧꯕ ꯑꯗꯨ ꯂꯧꯈ꯭ꯔꯦ ꯑꯗꯨꯒ ꯏꯆꯦꯒꯤ ꯃꯥ ꯄꯥꯏꯔꯝꯕꯗꯣ ꯏꯕꯨꯡꯒꯤ ꯑꯃꯨꯛ ꯄꯤꯕ
ꯑꯣ
ꯏꯆꯦꯒꯤ ꯐꯣꯟꯗꯨꯁꯨ ꯐꯩꯌꯦꯗ
ꯎꯝ
ꯐꯕꯅꯦ
ꯀꯔꯤ ꯐꯣꯟꯅꯣ ꯅꯆꯦꯒꯤꯗꯣ
ꯃꯥ ꯍꯧꯖꯤꯛ ꯄꯥꯥꯏꯕꯁꯤꯅ ꯑꯥꯏ ꯐꯣꯟꯅꯤꯅ ꯑꯗꯨꯒ ꯏꯕꯨꯡꯒꯤ ꯏꯕꯨꯡ ꯃꯥꯡꯕꯗꯤ ꯃꯥꯒꯤ ꯑꯣ ꯃꯥꯅ ꯍꯥꯟꯅ ꯄꯥꯏꯕꯗꯨ ꯏꯕꯨꯡꯒꯤ ꯑꯃꯨꯛ ꯄꯤꯕꯅꯦꯕ ꯑꯗꯨꯒ ꯃꯥꯅ
ꯑꯣ ꯑꯗꯨ ꯑꯣ ꯀꯔꯤ ꯐꯣꯟꯂ ꯍꯥꯏꯕꯅꯤꯗ ꯅꯪ ꯏꯕꯨꯡꯗ ꯄꯤꯕꯗꯣ
ꯈꯪꯗꯦ ꯖꯤꯅꯤꯌꯥ ꯈꯪꯗꯦ꯫
ꯀꯔꯤꯒꯤꯔꯥ ꯅꯣꯏ ꯌꯨꯝ ꯑꯃꯠꯇ ꯂꯩꯃꯤꯟꯅꯔꯒ ꯐꯣꯟ ꯃꯃꯤꯡꯐꯥꯎ ꯈꯪꯗꯦ
ꯈꯪꯗꯦ ꯍꯪꯗꯦꯅ ꯑꯗꯨꯕꯨ ꯇꯥꯡꯗꯤ ꯇꯥꯡꯕ ꯃꯥꯂꯦ
ꯑꯣ ꯍꯣꯏ ꯃꯣꯏꯗꯤ ꯃꯄꯥꯟꯗ ꯂꯩꯕꯅꯤꯅꯀꯣ ꯐꯣꯟ ꯇꯥꯡꯕꯗꯤ ꯄꯥꯏꯔꯝ ꯑꯍꯣꯡꯕꯗꯤ ꯄꯥꯏꯔꯔꯣꯏ꯫
ꯁꯥꯝꯁꯥꯡꯗꯤ
ꯑꯣ
ꯁꯥꯝꯁꯨꯡꯅꯦ ꯀꯥꯥꯎꯋꯤꯍꯦ
ꯌꯥꯏꯍꯦ ꯢꯕꯦꯝꯃ ꯅꯪꯒꯤꯁꯨ ꯀꯥꯎꯒꯜꯂꯦ ꯃꯤꯁ ꯃꯥꯟꯗ꯭ꯔꯦ ꯀꯣ
ꯁꯦꯝꯁꯪꯅꯦ ꯃꯥ ꯄꯥꯢꯕꯗꯨꯅ ꯏꯆꯦꯗꯨꯅ ꯐꯣꯔꯦꯟꯗ ꯐꯣꯔꯦꯟꯗꯗꯤ ꯁꯦꯝꯁꯥꯡ ꯎꯝ ꯄꯣꯄꯨꯂꯔ ꯑꯣꯏꯗꯦ ꯍꯥꯏꯑꯦ ꯀꯣꯔꯤꯌꯥꯗ ꯈꯛꯇꯅꯦ ꯍꯥꯏꯑꯦ
ꯍꯣꯏ ꯀꯣꯔꯤꯌꯥꯒꯤ ꯐꯣꯟꯅꯦ ꯁꯤ ꯁꯝꯁꯥꯡꯁꯦ
ꯑꯍꯣꯏ ꯑꯗꯨꯒꯤ ꯀꯣꯔꯤꯌꯥꯗꯤ ꯃꯣꯏꯒꯤ ꯄ꯭ꯔꯣꯃꯣꯠ ꯇꯧꯋꯦꯅ
ꯎꯝ
ꯑꯗꯨꯒꯤ ꯑꯗꯨꯕꯨ ꯐꯣꯔꯦꯟ ꯑꯇꯣꯞꯄ ꯀꯟꯇ꯭ꯔꯤꯗꯗꯤ ꯑꯥ ꯑꯥ ꯑꯦꯄꯜꯁꯦ ꯑꯥ ꯑꯥꯏꯐꯣꯟꯁꯦ ꯂꯣꯏꯅ ꯑꯥ ꯄꯥꯏꯅꯩꯌꯦ ꯍꯥꯏꯌꯦꯕ
ꯎꯝ
ꯎꯝ
ꯈꯪꯗ꯭ꯔꯤꯗ꯫ ꯑꯍꯣꯏ ꯑꯥꯏꯐꯣꯟ ꯃꯊꯪꯗꯗꯤ ꯁꯦꯝꯁꯥꯡ ꯂꯩꯔꯦꯗꯅ ꯑꯗꯨ ꯌꯥꯝ ꯇꯥꯡꯕꯗꯤ ꯄꯥꯏꯕ ꯉꯝꯗꯦ ꯑꯩꯈꯣꯏꯗꯤ ꯌꯥꯝ ꯇꯥꯡꯉ ꯄꯥꯏꯔꯁꯨ ꯑꯃꯨꯛ
ꯎꯕꯒꯨꯝꯕꯗ ꯏꯁꯀ꯭ꯔꯦꯆꯀꯨꯝꯕ ꯂꯩꯔꯗꯤ ꯑꯃꯨꯛ ꯗꯤꯁꯄ꯭ꯂꯦꯒꯨꯝꯕ ꯂꯩꯔꯗꯤ ꯑꯃꯨꯛ ꯁꯦꯝꯃꯗꯤ ꯄꯩꯁꯥ ꯌꯥꯝ ꯌꯥꯝ ꯆꯪꯉꯦ ꯍꯥꯏꯌꯦ ꯑꯗꯨꯒꯤ ꯑꯩꯒꯤ ꯑꯪꯀꯛ ꯑꯃꯁꯨ ꯇ꯭ꯋꯦꯟꯇꯤ ꯐꯥꯏꯚ ꯑꯜꯇ꯭ꯔꯥꯗꯣ ꯄꯥꯏꯕ ꯃꯥꯜꯂꯦ ꯑꯗꯨꯒ ꯃꯥꯒꯤ ꯗꯤꯁꯄ꯭ꯂꯦꯗꯣ ꯌꯥꯗꯦ ꯑꯗꯣ ꯁꯦꯝꯅꯤꯉꯥꯏ ꯍꯥꯏꯔꯒ ꯇ꯭ꯋꯦꯟꯇꯤ ꯐꯥꯏꯚ ꯊꯥꯎꯖꯟꯅꯤ ꯍꯥꯏꯌꯦ ꯑꯁ ꯐꯣꯟ ꯌꯥꯝ ꯎꯝ ꯑꯗꯨꯅꯦ
ꯏꯕꯨꯡꯗꯣ ꯂꯣꯢ ꯃꯥꯡꯗꯅ
ꯑꯗꯨꯅꯤ ꯃꯣꯏ ꯇꯣꯂꯣꯞ ꯆꯥꯕ ꯐꯥꯎ ꯇ꯭ꯋꯦꯟꯇꯤ ꯐꯥꯏꯚꯀꯤ ꯁꯦꯝꯕꯗ ꯈꯔ ꯋꯥꯔꯗꯤ ꯍꯥꯏꯗꯤ ꯑꯩꯈꯣꯏ ꯇꯣꯂꯣꯞ ꯆꯥꯗꯕꯗꯤ ꯌꯥꯝ ꯋꯥꯔꯅꯤ ꯍꯥꯏꯕ ꯐꯣꯟ ꯑꯃ ꯑꯦꯟꯗ꯭ꯔꯣꯏꯗ ꯂꯧꯕꯒ ꯆꯞ ꯃꯥꯟꯅꯔꯦꯕ ꯃꯥꯃꯜꯗꯣ
ꯎꯝ
ꯇꯥꯡꯕꯁꯨ ꯄꯥꯏꯅꯤꯡꯉꯦ ꯄꯥꯏꯅꯤꯡꯗꯕꯗꯤ ꯅꯠꯇꯦ ꯄꯥꯏꯅꯤꯡꯉꯦ ꯑꯗꯨꯕꯨ ꯍꯣꯏꯗꯤ ꯑꯗꯨꯝ ꯀꯔꯤ ꯀꯔꯥ ꯊꯕꯛꯒꯨꯝ ꯆꯠꯄꯗꯤ ꯑꯗꯨꯝ ꯇꯥꯡꯕꯅꯤꯅꯀꯣ ꯇꯥꯕꯒꯨꯝꯕ ꯈꯣꯠꯄ ꯇꯧꯔꯗꯤ ꯑꯃꯨꯛ ꯄꯥꯈꯠꯂꯦꯗꯅ ꯑꯗꯨꯅꯤꯗ
ꯎꯝ
ꯄꯥꯏꯅꯤꯡꯉꯁꯨ ꯄꯥꯏꯕꯒ ꯉꯝꯗꯦ ꯄꯥꯏꯔꯒꯁꯨ ꯇꯥꯒꯦꯔꯥ ꯇꯨꯁꯤꯟꯒꯦꯔꯥ ꯍꯥꯏꯅ ꯑꯃꯨꯛ ꯄꯥꯈꯠꯂꯦ
ꯎꯝ
ꯒ꯭ꯌꯥꯟ ꯇꯥꯗꯥꯔꯦ ꯑꯗꯨꯗꯤ ꯍꯣꯔꯦꯟ ꯑꯃꯨꯛ ꯄꯥꯎ ꯐꯥꯎꯔꯛꯑꯣꯀꯣ
ꯍꯣꯏ
ꯑꯥ ꯑꯥ ꯊꯝꯃꯦ ꯑꯥ ꯑꯥ